ꯑꯣ ꯍꯜꯂꯣ ꯍꯜꯂꯣ
ꯍꯜꯂꯣ
ꯎꯝ ꯇꯄ
ꯃꯈꯈꯣꯟ ꯇꯥꯔꯦ ꯇꯥꯗꯕ꯭ꯔꯥ
ꯇꯥꯔꯦ ꯇꯥꯔꯦ ꯇꯥꯗ꯭ꯔꯣ
ꯑꯣ ꯑꯣ
ꯀꯩꯗꯧꯔꯤꯅꯣ
ꯑꯗꯨꯝ ꯂꯩꯔꯦ
ꯐꯝꯗꯤ ꯌꯥꯏ ꯐꯩ ꯅꯨꯡꯉꯥꯏꯅ
ꯑꯥ ꯅꯪꯗꯦ
ꯏꯁꯔꯥꯏ ꯅꯨꯡꯉꯥ ꯔꯦꯗꯗꯥ ꯅꯣꯡ ꯆꯨꯞꯕ꯭ꯔꯣ ꯅꯣꯡ ꯆꯨꯕ꯭ꯔꯣ
ꯅꯪ ꯆꯨꯗꯦ ꯅꯨꯡꯁ ꯁꯥꯏꯦ
ꯐꯦꯟ ꯍꯧꯕꯤꯔꯣ
ꯑꯥ ꯅꯅꯥꯀꯣꯟ ꯁꯦꯡꯅ ꯇꯥꯗꯦ ꯀꯔꯤꯕ
ꯐꯦꯟ ꯑꯣꯡꯉꯤꯔꯣꯔꯕ ꯐꯦꯟ ꯎꯪꯉꯤꯔꯣꯕ ꯅꯪ ꯐꯦꯟ ꯐꯦꯟ
ꯑꯣꯐ ꯑꯦꯦꯟ ꯍꯥꯦ ꯍ
ꯑꯣꯅ ꯐꯦ ꯅꯍꯥ ꯀꯅ
ꯑ ꯀꯦꯟ ꯊꯥꯎꯔꯒ ꯂꯩ ꯑꯁꯥꯕꯅꯤꯅ
ꯅꯣꯡ ꯇꯣꯛꯈ꯭ꯔꯦꯗ ꯇꯣꯛꯈ꯭ꯔꯦ
ꯑꯥ
ꯅꯪ ꯅꯪ ꯐꯦꯟ ꯍꯥꯞꯄꯗꯣ
ꯍꯥ
ꯅꯪ ꯐꯦꯟ ꯎꯪꯉꯤꯔꯣ
ꯍꯣꯏ
ꯑꯗꯣ ꯑꯝꯇ ꯃꯨꯠꯊꯜꯂꯨꯕ ꯅꯪꯒꯤ ꯚꯣꯏꯁ ꯅꯪꯒꯤ ꯈꯣꯟꯖꯦꯜꯗꯣ ꯇꯥꯕ ꯅꯨꯡꯉꯥꯏꯇꯦꯕ ꯕꯕꯥ
ꯑꯣ
ꯑꯗꯨꯒꯤꯅꯤꯗ
ꯅꯨꯡꯁꯤꯦꯠꯁꯨ ꯌꯥꯝꯃꯦ ꯅ ꯁꯤ
ꯅꯨꯡꯁꯤꯠꯁꯤꯂꯦ
ꯍꯣꯏ
ꯑꯣ ꯑꯗꯨꯗꯤ ꯈꯪꯗ꯭ꯔꯦ ꯈꯔ ꯋꯥ ꯈꯔ ꯀꯟꯅ ꯉꯥꯡꯕ ꯌꯥꯗ꯭ꯔꯕꯣ
ꯍꯥꯥ
ꯋꯥꯈ꯭ꯔ ꯀꯥꯟꯗ ꯉꯥꯡꯕ ꯌꯥꯗ꯭ꯔꯕꯣ
ꯀꯟꯅ ꯉꯥꯡꯂꯤꯔꯤꯌꯦ ꯀꯔꯤꯅꯣ
ꯅꯪ ꯅꯪ ꯈꯨꯟꯖꯦꯜꯗ
ꯍꯣꯏ
ꯑꯃꯨꯛ ꯀꯟꯅ ꯇꯥꯏ ꯑꯃꯨꯛ ꯇꯞꯅ ꯇꯥꯏ ꯑꯗꯨꯒꯤꯅꯤꯗ
ꯀꯟꯅ ꯋꯥ ꯉꯥꯡꯉꯦ ꯑꯩꯗꯤ ꯀꯟꯅ ꯀꯟꯅ ꯉꯥꯡꯕꯅꯦ ꯀꯩꯅꯣ
ꯌꯨꯝꯗ ꯂꯩꯕ꯭ꯔꯣ
ꯍꯣꯏ ꯌꯨꯝꯗ ꯂꯩꯌꯦ
ꯎꯝ ꯅꯨꯡꯉꯔꯤꯅꯦ
ꯀꯔꯤ ꯇꯧꯕ꯭ꯔꯥ ꯉꯁꯤ ꯁꯟꯗꯦꯅꯤꯅ
ꯑꯁ ꯑꯁ ꯑꯗꯨꯝ ꯇꯨꯝ ꯂꯩꯗ ꯅꯣꯡ ꯆꯨꯕꯅꯤꯅꯄꯥꯟ ꯊꯣꯛꯄ ꯌꯥꯗꯦꯗ
ꯑꯣ ꯅꯣꯡ ꯆꯨꯔꯗꯤ ꯍꯣꯏ ꯃꯄꯥꯟ ꯊꯣꯛꯄ ꯌꯥꯔꯣꯏ ꯑꯩꯁꯨ ꯑꯗꯨꯝ ꯌꯨꯝꯗ ꯂꯩꯑꯦ ꯅꯨꯡꯁꯥ ꯁꯥꯕꯅꯤꯅ ꯃꯄꯥꯟ ꯊꯣꯛꯄ ꯌꯥꯔꯦ ꯑꯩꯁꯨ
ꯎ ꯅꯨꯡꯁꯥ ꯁꯥꯕ꯭ꯔꯥꯅꯦ ꯅꯣꯡ ꯃꯪꯗ꯭ꯔꯣ
ꯅꯨꯡꯁꯥ ꯁꯥꯕꯅꯤꯅ ꯄꯟ ꯊꯣꯛꯄ ꯉꯝꯗꯦ ꯁꯥꯕꯅ ꯁꯥꯕꯅ
ꯁꯥꯕꯅ ꯁꯥꯕꯅ ꯀꯩꯗꯧꯔꯅꯤ ꯁꯤꯡꯖꯨꯒꯨꯝꯕ ꯆꯥꯕ ꯆꯠꯇ꯭ꯔꯣ
ꯍꯣꯏ ꯆꯠ
ꯄꯥꯈꯪ ꯄꯥꯈꯪ ꯂꯩꯁꯥ ꯁꯤꯡꯖꯨ ꯆꯥꯕ ꯆꯠꯇ꯭ꯔꯣ
ꯁ ꯁꯅꯤ ꯁꯅꯤ ꯇꯟꯥꯟꯕ ꯅꯨꯡꯁꯥ ꯁꯥꯕꯅꯤꯅ ꯃꯄꯥꯟ ꯊꯣꯛꯇꯦ
ꯑ ꯂꯨꯄꯥ ꯑ ꯊꯣꯛꯑꯗꯤ ꯈꯔ ꯏꯪꯕꯅꯦꯗ ꯌꯨꯝꯗ ꯂꯩꯗ ꯁꯥꯕꯅꯦ
ꯑꯩ ꯅꯨꯡꯁꯥ ꯁꯥꯃꯟꯕꯒꯤ ꯃꯄꯥꯟ ꯊꯣꯡꯅꯤꯡꯉꯥꯏ ꯇꯝꯕꯗꯣ
ꯇꯟꯒꯅꯨ ꯇꯟꯒꯅꯨ ꯇꯜꯂꯗꯤ ꯑꯗꯨꯝ ꯇꯜꯂꯛꯀꯅꯤ
ꯅꯪꯁꯨ ꯇꯥꯟꯒꯅꯤ ꯅꯨꯡ ꯆꯨꯕꯅꯤꯅ ꯅꯪꯁꯨ ꯃꯄꯥꯟ ꯊꯣꯛꯇ꯭ꯔꯦ ꯍꯥꯏꯔꯦꯗ ꯍꯥꯏꯥꯏꯔꯦ
ꯑꯩꯗꯤ ꯑꯃꯨꯛ ꯑꯩꯗꯤ ꯑꯃꯨꯛ ꯊꯥꯎꯒꯂ ꯀꯃ ꯃꯄꯥꯟ ꯃꯄꯥꯟ ꯑꯃꯨꯛ ꯆꯠꯂꯦ ꯑꯃꯨꯛ ꯆꯪꯉꯦ ꯇꯧꯔꯤꯗꯤ
ꯑ
ꯁꯤꯡꯖꯨꯁꯨ ꯆꯥꯏ ꯏꯊꯟꯇ ꯁꯤꯡꯖꯨ ꯁꯦꯝꯃꯒ ꯆꯥꯏꯅꯦ ꯉꯁꯦ ꯍꯌꯦꯡꯀꯥ ꯆꯀꯅꯤ
ꯍꯌꯦꯡ ꯊꯕꯛ ꯆꯠꯀꯅꯤ
ꯏꯁ ꯊꯕꯛ ꯁꯨꯕ꯭ꯔꯣ
ꯍꯣꯏ ꯊꯕꯛ ꯀꯟꯅ ꯆꯨꯨꯔꯦ ꯊꯕꯛ ꯁꯨꯗ꯭ꯔꯗꯤ
ꯐꯩ ꯀꯣ ꯃꯤ ꯆ
ꯆꯥꯅꯤꯡꯉꯥꯏ ꯂꯩꯇꯕꯅꯤꯅ
ꯅꯧꯗꯤ ꯁꯨꯗ꯭ꯔꯣ
ꯍꯣꯏ ꯂꯗꯥ ꯁꯧꯗꯦ
ꯑꯁ ꯂꯧ ꯁꯨꯔꯗꯤ ꯅꯨꯡꯉꯥꯏꯔꯕꯅꯤꯗ
ꯅꯨꯪꯉꯥꯏꯇꯦ ꯃꯤꯒꯤ ꯃꯈꯥꯗ ꯂꯩꯕꯅꯤꯅ ꯋꯥꯏ
ꯃꯄꯥꯟ ꯂꯝ ꯃꯄꯥꯟ ꯂꯝꯗ ꯂꯩꯕ꯭ꯔꯣ
ꯍꯣꯏ
ꯑꯣ ꯑꯗꯨꯒꯤ ꯑꯣꯏꯔꯝꯃꯅꯤ ꯃ ꯄꯂꯝꯗ ꯇ ꯃꯅ ꯎꯗꯔ ꯂꯏꯔ ꯏꯗꯤ
ꯀꯔꯤ ꯀꯔꯤ ꯇꯧꯕ꯭ꯔꯥ ꯅꯪꯗꯤ
ꯑꯁ ꯀꯔꯤꯁꯨ ꯇꯧꯗꯦꯗ ꯝꯌꯨꯝ ꯄꯜꯂꯕꯣ ꯅꯪꯕꯣ
ꯄꯥꯟꯗ꯭ꯔꯦ ꯅꯨꯄꯥ ꯐꯪꯗ꯭ꯔꯦ
ꯅꯨꯄꯥ ꯐꯪꯗ ꯊꯤꯗ꯭ꯔꯗꯤ ꯐꯪꯉꯣꯏꯗ ꯑꯦ ꯅꯣꯏꯗꯤ ꯅꯨꯄꯥꯅ ꯑꯗꯨꯝ ꯂꯥꯛꯀꯅꯤ ꯗ
ꯁꯨꯡ ꯂꯥꯛ ꯂꯥꯛꯇꯦꯅꯦ ꯉꯥꯏꯔꯒ ꯂꯩꯕꯅꯦ ꯍꯥꯏ
ꯑꯩ ꯂꯥꯛꯑꯒꯦ
ꯅꯨꯄꯤ ꯊꯤꯗ꯭ꯔꯕ꯭ꯔꯣ ꯅꯪꯗꯤꯁꯨ
ꯊꯤꯗ꯭ꯔꯤꯗ ꯑꯉꯥꯡ ꯑꯣꯏꯔꯤꯗ ꯅꯪꯗꯤ
ꯑꯣꯏꯔꯤ ꯑꯉꯥꯡ ꯑꯣꯏꯔꯤ ꯅꯪ ꯅꯨꯄꯤ ꯑꯉꯥꯡ ꯂꯩꯇ꯭ꯔꯦ ꯂꯩꯇ꯭ꯔꯦ ꯅꯨꯄꯥꯅꯦ ꯅꯨꯄꯥꯅꯦ ꯍꯥꯏꯔꯒ ꯄꯥ ꯑꯣꯏꯔꯒ ꯂꯩꯕ
ꯑꯁ ꯑꯁꯦꯡꯕ ꯍꯥꯏꯔꯒ ꯑꯩꯗꯤ ꯌꯥꯝ ꯑꯉꯥꯡ ꯑꯣꯏꯔꯤꯗ
ꯃꯄꯥꯟ ꯊꯣꯛꯈ꯭ꯔꯗꯤ ꯑꯥ ꯃꯄꯥꯟ ꯊꯣꯛꯈ꯭ꯔꯗꯤ ꯅꯨꯄꯥ ꯁꯥꯕ ꯌꯨꯝ ꯌꯥꯎꯒꯔꯗꯤ ꯏꯃꯄꯥ ꯏꯄꯥ ꯏꯃꯥ ꯏꯄꯥ ꯏꯃꯥ ꯍꯥꯏꯅ
ꯑꯩꯗꯤ ꯑꯁꯦꯡꯕꯅꯦ ꯌꯨꯝ ꯄꯥꯟꯗ꯭ꯔꯤ ꯆꯍꯤ ꯀꯨꯟ ꯃꯉꯥ ꯁꯨꯕ ꯀꯨꯟ ꯃꯉꯥ ꯍꯦꯜꯂꯦ ꯀꯨꯟꯇꯔꯨꯛ ꯆꯪꯉꯤꯅꯦ ꯀꯨꯟꯇꯔꯨꯛ ꯆꯪꯉꯤꯅꯦꯕ ꯍꯧꯖꯤꯛ ꯅꯪꯗꯤ
ꯑꯗꯨ ꯑꯣꯏꯔꯗꯤ ꯑꯉꯥꯡ ꯑꯣꯏꯔꯤ
ꯅꯣꯏꯗꯤ ꯑꯁ ꯑꯍꯟ ꯑꯣꯏꯔꯝꯅꯤꯗ
ꯀꯟ ꯍꯦꯜꯂꯦ ꯍꯥꯏꯗꯣ
ꯀꯨꯜ ꯍꯦꯜꯂꯦ ꯅꯪꯅ ꯑꯍꯟꯗ꯭ꯔꯣ ꯑꯩꯅꯥ ꯍꯟꯗ꯭ꯔꯣ
ꯈꯪꯗꯅ
ꯏꯁ ꯈꯪꯗꯤꯌꯦ ꯅꯪ ꯈꯪꯗ꯭ꯔꯗꯤ ꯅꯥ ꯈꯪꯗꯣꯏꯕ ꯅꯪ ꯅꯪ ꯆꯍꯤ ꯈꯪꯗ꯭ꯔꯣ
ꯈꯉꯦ
ꯍꯜꯂꯦ ꯍꯥꯏꯕꯤ ꯌꯥꯇ꯭ꯔꯣ ꯅꯪ ꯕꯦꯛꯒ꯭ꯔꯥꯎꯟꯒ ꯒꯣꯏꯗꯣ ꯌꯥꯝ ꯂꯥꯡꯉꯤ
ꯅꯪꯗꯤ ꯆꯍꯤ ꯀꯌꯥ ꯁꯨꯋꯦꯕ
ꯀꯨꯟꯇꯔꯨꯛ
ꯑꯥ ꯁꯃꯟꯅꯅꯤ ꯑꯗꯨꯗꯤ
ꯆꯞ ꯃꯥꯟꯅꯩꯌꯦ ꯎꯝ ꯃꯇꯝ ꯃꯇꯝ ꯍꯦꯜꯂꯅꯤꯀꯣ ꯁꯥ ꯁꯠ ꯆꯥꯂꯨꯀꯣ ꯅꯣꯏ
ꯍꯦꯜꯂꯣꯏ ꯍꯦꯜꯂꯁꯨ ꯍꯦꯜꯁꯅꯨ ꯅꯨꯄꯥ ꯐꯕ ꯂꯩ ꯇꯕꯅꯤꯅ ꯅꯨꯄꯥ ꯐꯠꯇꯕ ꯉꯣꯟꯗ ꯂꯩ ꯔꯣꯏ ꯁꯔꯨꯛ ꯊꯟꯗ ꯑꯗꯨꯝ ꯂꯩꯍꯧꯕꯅ ꯐꯥꯔꯅꯤ
ꯁꯦꯡꯕꯤꯔꯣ
ꯀꯤꯌꯦ ꯌꯨꯝ ꯄꯥꯟꯕꯁꯦ
ꯀꯩꯒꯤ
ꯌꯨꯝ ꯄꯥꯟꯕ ꯃꯤꯁꯤꯡ ꯎꯔꯒ
ꯏꯁ ꯄꯥꯏꯒꯗꯕꯅꯤꯅꯦ ꯍꯌꯦꯡꯋꯥꯏ ꯅꯪ ꯌꯨꯝ ꯄꯥꯟꯗꯗꯤ ꯀꯅꯥꯅ ꯌꯦꯡꯗꯣꯏꯔꯣ ꯅꯪꯕꯣ
ꯑꯩꯒꯤ ꯅꯨꯄꯥꯅ ꯑꯗꯨꯝ ꯇꯧꯋꯦ ꯑꯗꯨ ꯇꯧꯋꯦ ꯍꯥꯏꯕ ꯀꯣꯟꯕꯨ ꯑꯃ ꯏꯅꯦꯝꯕꯣꯛ ꯐꯥꯠꯇꯦ ꯐꯥ ꯌꯥꯗꯦ ꯍꯥꯏꯕ ꯀꯥꯡꯕꯨ ꯑꯃ ꯑꯩ ꯀ ꯅꯨꯄꯤ ꯅꯨꯄꯥ ꯑꯩꯉꯣꯟꯗ ꯂꯩꯅꯤꯡꯉꯥꯏ
ꯑꯗꯨ ꯅꯪꯅ ꯌꯦꯡꯒꯗꯕꯅꯤ ꯅꯪꯅ ꯐꯕ ꯑꯐꯕ ꯌꯦꯡꯗꯕꯅꯤ
ꯐꯥꯕ ꯅꯨꯄꯥꯁꯨ ꯂꯩꯇꯕ꯭ꯔꯥ ꯈꯪꯗꯦ ꯇꯥꯏꯕꯪ ꯄꯥꯟꯁꯤꯗ
ꯁꯤꯂꯣꯏꯔꯦꯍꯦ ꯅꯪꯁꯨ
ꯁꯣ ꯑꯣ ꯑꯣꯗꯅꯨ ꯄ ꯐꯖ ꯅꯨꯄꯥ ꯄꯣꯛ ꯁꯦꯡ ꯆꯦꯟꯕ ꯁꯦꯡꯕꯀꯣ ꯑꯁ ꯑꯁꯦꯡꯕꯅꯦ ꯄꯨꯛꯆ ꯁꯦꯡꯕꯔꯥ ꯍꯥꯏꯔꯒ ꯌꯨ ꯊꯥꯛꯔꯒ ꯂꯩꯕ ꯨ ꯊꯥꯛꯇꯕ ꯅꯨꯄꯥꯁꯨ ꯅꯨꯄꯥꯁꯨ ꯅꯨꯄꯤꯗ ꯆꯥꯡꯔꯒ ꯂꯩꯕ ꯑꯁ ꯅꯨꯨꯄꯥꯁꯤꯡꯁꯦꯀꯣ ꯐꯠꯇꯕꯗ ꯐꯠꯇꯕ ꯉꯥꯛꯇ
ꯎꯝ ꯃꯄꯥꯜ ꯂꯝꯗ ꯂꯩꯗꯤ ꯑꯗꯨ ꯌꯥꯔꯔꯣꯏ ꯁꯤꯗ ꯊꯣꯔꯛꯑꯒ ꯌꯦꯡꯍꯧꯔꯣ ꯃꯄꯥꯟ ꯂꯝꯗꯗꯤ ꯌꯥꯔꯔꯣꯏꯕ
ꯆꯞ ꯃꯥꯟꯅꯩ ꯈꯨꯟꯗ ꯂꯩꯕ ꯅꯨ
ꯑꯦ ꯈꯨꯟꯗ ꯈꯨꯟꯗꯅ ꯈꯔ ꯐꯔꯝꯃꯅꯤꯗ
ꯈꯨꯟꯗ ꯂꯩꯕ ꯅꯨꯄꯥꯁꯤꯡꯁꯨ ꯃꯄꯥꯟ ꯊꯣꯛꯑꯒ ꯑꯗꯨꯝ ꯆꯞꯃꯥꯟꯅꯒ ꯈ꯭ꯔꯅꯤ ꯃꯄꯟꯗ ꯂꯩ ꯏꯕ ꯅꯨꯄꯥꯁꯤꯡꯁꯨ ꯈꯨꯟꯗ ꯂꯩꯔꯗꯤ ꯑꯗꯨꯝ ꯈꯨꯟꯗ ꯇꯧꯕ ꯊꯕꯛ ꯑꯗꯨꯝ ꯇꯧꯔ ꯍꯅꯤ
ꯅꯪ ꯅꯪ ꯑꯩ ꯍꯥꯏꯒꯗꯕꯅꯤꯅꯦ ꯋꯥꯈꯜ ꯅꯪꯅ ꯅꯪ ꯌꯦꯡꯉꯗ ꯑꯕꯅꯦꯇꯦ ꯑꯣꯏꯔꯕ ꯑꯩ ꯑꯩ ꯑꯣꯏꯅ ꯂꯥꯛꯑꯈꯤꯗ ꯅꯪꯉꯣꯟꯗ
ꯂꯥꯛꯑꯣ ꯅꯪꯗꯤ ꯁꯦꯡꯕ꯭ꯔꯣ
ꯕꯦꯔ ꯅꯦ ꯅꯪꯁꯨ
ꯂ ꯀꯦ ꯍꯥꯏꯔꯒꯂ ꯉꯥꯏꯔꯒ ꯂꯥꯛꯄ ꯃꯇꯝꯗꯁꯦꯡꯗ꯭ꯔꯗꯤꯀꯣ
ꯎꯝ ꯑꯗꯨꯗꯤ ꯂꯩꯃꯤꯟꯅꯕꯗ ꯑꯩ ꯈꯪꯒꯅꯤ ꯅꯤꯁꯥ ꯆꯥꯕ꯭ꯔꯥ ꯆꯥꯗꯕꯗꯥ ꯍꯥꯏꯕꯗꯣ ꯈꯪꯒꯅꯤ ꯑꯩꯅꯗꯤ ꯍꯥꯏꯔꯦ ꯅꯪ ꯊꯥꯖꯔꯣꯏꯕ
ꯆꯤꯟꯊꯤꯕꯁꯨ ꯌꯥꯝꯕꯅꯤꯅꯀꯣ ꯃꯤꯒꯤ ꯋꯥꯁꯨ ꯐꯖꯅꯤꯡꯉꯥꯏꯁꯨ ꯂꯩꯇꯕ
ꯍꯧꯖꯤꯛ ꯍꯧꯖꯤꯛ ꯆꯤꯟꯊꯤꯕ ꯃꯇꯝꯅꯤ ꯍꯥꯏꯔ ꯍꯥꯏꯁꯤꯗꯤ
ꯍꯠꯇ ꯌꯥꯝ ꯐꯠꯇꯕꯁꯤꯒ ꯃꯤ ꯐꯠꯇꯕꯁꯤꯒ ꯆꯃꯥꯟꯅꯩ ꯑꯅꯦ ꯍꯧꯖꯤꯛꯀꯥꯟꯁꯦ
ꯑꯗꯨꯅꯤ ꯑꯁ ꯅꯨꯄꯥꯁꯨ ꯅꯨꯄꯤꯁꯨ ꯆꯞ ꯃꯥꯟꯅꯩ ꯅꯨꯄꯤꯁꯤꯡꯁꯦ ꯍꯧꯖꯤꯛꯀꯥꯟ
ꯑꯗꯨꯅꯅꯦ ꯃꯤꯕꯨ ꯊꯥꯖꯅꯤꯡꯉꯥꯏ ꯂꯩꯇꯕꯗꯣ ꯅꯨꯄꯥꯁꯨ ꯅꯨꯄꯤꯁꯨ ꯆꯞ ꯃꯥꯟꯅꯈ꯭ꯔꯦ
ꯍꯧꯖꯤꯛꯀꯥꯟ ꯂꯩꯁꯥꯕꯤꯁꯤꯡꯁꯨ ꯃꯄꯥꯟꯗ ꯂꯣꯏꯅ ꯌꯨ ꯊꯥꯔꯒ ꯉꯥꯎꯕ ꯍꯧꯔꯕꯅꯤ
ꯎ ꯑꯗꯨꯅꯦ ꯑꯗꯨꯅꯅꯦ ꯅꯨꯄꯥꯁꯨ ꯅꯨꯄꯤꯁꯨ ꯉꯥꯎꯁꯤꯟꯅꯕ ꯈꯛꯇꯀꯣ ꯃꯤ ꯐꯥꯕ ꯊꯤꯕ ꯍꯥꯏꯕꯁꯦ ꯍꯧꯖꯤꯛꯀꯥꯟꯁꯦ ꯌꯥꯝ ꯂꯨꯏ ꯃꯤ ꯐꯕ ꯐꯥꯡꯕ ꯍꯥꯏꯕꯁꯦ ꯌꯥꯝ ꯇꯥꯡꯕꯅꯦ ꯏꯁꯣꯔꯒꯨꯝꯕꯅꯤ
ꯑꯩꯁꯨ ꯃꯄꯥꯟ ꯂꯝꯗ ꯂꯩꯔꯝꯃꯤꯕ
ꯅꯪ꯭ꯔꯣ
ꯎꯝ ꯍꯟꯗꯛ ꯍꯟꯗꯛꯅ ꯊꯣꯔꯛꯄꯅꯦ
ꯑꯥ ꯀꯗꯥꯏꯗ ꯂꯩꯕ꯭ꯔꯥ
ꯀꯦꯄꯤꯆꯦꯜꯗ ꯅꯪꯗꯤ ꯀꯥꯏ ꯂꯩꯕ꯭ꯔꯣ
ꯑ ꯁꯣꯃꯄꯥꯟ ꯆꯅꯏꯗ ꯂꯩꯦ ꯍꯥꯏꯗꯤ
ꯎꯝ ꯀꯃꯥꯏꯅ ꯇꯧꯒꯦ ꯑꯗꯨꯗ ꯅꯨꯡꯁꯥ ꯀꯃꯥꯏꯅ ꯁꯥꯕ ꯍꯦꯟꯕꯔꯣ
ꯑꯩ ꯁꯥꯕ ꯍꯦꯟꯈ꯭ꯔꯦ ꯌꯥꯝ ꯁꯥꯕꯅꯀꯣ
ꯎꯝ
ꯍꯕꯗꯨꯅꯤ